ꯍꯜꯂꯣ ꯍꯜꯂꯣ
ꯀꯩꯗꯧꯔꯝꯃꯤꯅꯣ
ꯇꯥꯕ꯭ꯔꯥ
ꯇꯥꯏꯌꯦ ꯇꯥꯏꯌꯦ
ꯑꯣ ꯑꯩ ꯈꯔ ꯁꯦꯡꯗꯕ ꯑꯗꯨꯏꯅꯦ
ꯀꯩꯗꯧꯔꯝꯃꯤꯅꯣ
ꯑꯩꯁꯦ ꯕ꯭ꯔꯦꯛ ꯂꯩꯕꯒꯤ ꯇꯤꯐꯤꯟ ꯆꯥꯔꯝꯃꯦ ꯑꯗꯨꯒ ꯂꯩꯔꯝꯃꯤꯅꯦ ꯁꯨꯃꯥꯏꯅ
ꯑꯣ ꯅꯪꯏꯖꯦꯗꯨꯗꯤ ꯊꯕꯛ ꯀꯥꯏꯅꯦꯕ
ꯍꯥꯥ
ꯊꯕꯛ ꯀꯥꯔꯤ ꯅꯠꯇ꯭ꯔꯣ
ꯅꯠꯇꯦ ꯀ꯭ꯂꯥꯁꯅꯦ
ꯑꯣ
ꯈꯔ ꯑꯣꯗꯤꯌꯣꯁꯦ ꯈꯔ ꯇꯞꯄ ꯃꯥꯜꯂꯦ
ꯎꯝ ꯈꯔ ꯇꯞꯄꯦ ꯉꯁꯤꯁꯤ
ꯑꯩ ꯑꯦꯔꯄꯤꯁꯁꯨ ꯌꯥꯎꯗꯕ ꯗꯨꯏꯁꯨ ꯑꯣꯏꯔꯝꯅꯤ ꯀꯩꯗꯧꯔꯝꯃꯤꯅꯣ
ꯑꯩ ꯁꯨꯝ ꯍꯤꯄꯝ ꯃꯤꯅꯤ ꯏꯃꯥꯟꯅꯕꯒ ꯈꯔ ꯋꯥꯔꯤ ꯁꯥꯟꯅꯔꯝꯕꯅꯤ ꯇꯥꯟꯅꯥ ꯇꯥꯟꯅꯔꯝꯕꯅꯤ ꯀꯩꯗꯧꯕ ꯌꯥꯏ ꯇꯥꯒꯟꯗꯕꯒꯤ
ꯇꯥꯗꯦ ꯍꯥꯏꯕ ꯐꯖꯅ
ꯍꯩꯃꯥ ꯀꯩꯗꯧꯔꯖꯥꯠꯅꯣ ꯇꯥꯔꯕꯣ
ꯍꯣꯏ ꯈꯔ ꯈꯔꯗꯤ ꯇꯥꯔꯦ
ꯑꯩꯗꯨ ꯁꯨꯝ ꯍꯤꯞ ꯐꯝꯃ ꯋꯥꯔꯤ ꯁꯥꯟꯅꯔꯝꯕꯅꯤꯗ ꯏꯃꯥꯟꯅꯕꯁꯤꯡꯒ ꯇꯥꯟꯅꯕꯅꯤꯗ ꯀꯔꯤ ꯇꯧꯕ ꯌꯥꯏꯗꯅ
ꯑꯣ ꯆꯥꯛꯇꯤ ꯆꯥꯔꯕ
ꯆꯥꯗ꯭ꯔꯤꯗ
ꯀꯔꯝ ꯀꯥꯟ ꯆꯥꯗꯣꯏꯅꯣ
ꯉꯥꯏꯍꯥꯛꯇꯪ ꯂꯩꯔ ꯆꯥꯔꯅꯤ ꯍꯧꯖꯤꯛ ꯋꯥꯠꯂꯤ
ꯑꯩꯒꯤꯗꯤ ꯇꯦꯐꯤꯟ ꯉꯔꯥꯡꯒꯤ ꯀꯥꯡꯍꯧ ꯑꯣꯏꯅ ꯄꯨꯔꯦ ꯀꯥꯡꯍꯧ ꯑꯣꯏꯅ ꯆꯥꯔꯦ
ꯆꯥꯛꯀꯥ
ꯑꯥ ꯆꯥꯛ ꯈꯔꯥ
ꯐꯩ ꯐꯩ ꯋꯦꯗꯔ ꯀꯃꯥꯏꯅ ꯇꯧꯒꯦ ꯅꯣꯡ ꯆꯨꯗ꯭ꯔꯣ
ꯉꯁꯥꯏ ꯑꯩ ꯊꯣꯔꯛꯄꯗ ꯏꯁꯤꯡ ꯈꯔ ꯅꯣꯡ ꯈꯔ ꯆꯣꯠꯄꯒꯤꯀꯣ
ꯎꯝ
ꯅꯥꯇꯣꯟ ꯐꯤꯟꯒꯠꯂꯛꯇꯅ ꯑꯩ ꯆꯥ ꯑꯁꯥꯕ ꯊꯛꯆꯜꯂꯒ ꯂꯩꯔꯤꯅꯦ ꯍꯧꯖꯤꯛꯁꯦ
ꯎꯝ
ꯂꯧꯛ ꯊꯨꯡꯒꯦ ꯇꯧꯋꯦꯕ
ꯎꯝ ꯎꯝ
ꯅꯥꯗꯅꯕ ꯍꯣꯠꯅꯩꯅꯦ
ꯎꯝ ꯑꯩꯗꯤ ꯍꯛꯆꯥꯡ ꯆꯣꯛꯊꯔꯦ ꯑꯩ ꯅꯥꯔꯦ ꯕꯣꯗꯤ ꯄꯦꯟ ꯇꯧꯔꯦ
ꯑꯥ ꯕꯣꯜꯒꯨꯝꯕ ꯁꯥꯅꯔꯕ꯭ꯔꯥ
ꯁ꯭ꯅꯅꯥꯗꯦꯗꯁꯨꯝ ꯈꯜ ꯍꯛꯆꯥꯡꯗ ꯈꯔꯥ ꯍꯥꯏꯕꯗꯤ ꯑꯣꯕꯔꯋꯥꯛ ꯇꯧꯁꯜꯂꯨꯕ ꯑꯗꯨꯏꯅꯤ
ꯑꯩꯁꯨ ꯅꯥꯔꯗꯤ ꯐꯔꯛ ꯂꯣꯏ ꯇꯥꯗꯣꯏ ꯅꯥꯗꯅꯕ ꯍꯣꯠꯅꯩ ꯈꯣꯟꯁꯦ ꯈꯔ ꯆꯦꯟꯖ ꯇꯧꯋꯦꯕ ꯑꯩꯁꯦ ꯌꯨꯝꯗ ꯂꯩꯔꯗꯤ ꯅꯥꯔꯣꯏꯗꯣꯏꯅꯦ ꯑꯩꯁꯦ
ꯎꯝ ꯑꯩꯗꯤ ꯍꯧꯖꯤꯛ ꯈꯜꯂꯤꯁꯦ ꯀꯥꯏꯅꯣꯝ ꯆꯠꯈ꯭ꯔꯁꯤꯗꯤ ꯆꯠꯈ꯭ꯔꯒꯦ
ꯅꯣꯏ ꯀꯅꯥ ꯏꯟꯁꯥꯡ ꯊꯣꯡꯒꯦ
ꯑꯩꯈꯣꯏ ꯃꯥꯅ
ꯍꯥꯥ
ꯑꯩꯈꯣꯏ ꯏꯃꯥꯅ ꯊꯣꯡꯉꯦ
ꯑꯣ ꯑ꯭ꯁ ꯁꯥꯎꯟ ꯗꫭ ꯑꯃꯨꯛ ꯇꯞꯊꯈ꯭ꯔꯦ
ꯀꯩꯗꯧꯔ ꯖꯥꯠꯅꫭ ꯈꯪꯗꯦ
ꯂꯥꯎꯔꯒꯥ
ꯂꯥꯎꯔ ꯉꯥꯡ ꯇꯥꯕꯅꯤꯅꯦ ꯁꯨꯃꯥꯏꯅ
ꯍꫭꯏ ꯂꯥꯎꯔ-ꯂꯥꯎꯔ ꯉꯥꯡꯂꯛꯑꫭ
ꯉꯔꯥꯡꯗꯣ ꯃꯑꯣꯡ ꯃꯥꯟꯗꯅ ꯑꯥꯔꯖꯦꯟꯇꯤꯅꯥ ꯀꯥꯈ꯭ꯔꯦꯅꯦ
ꯑ꯭ꯁ ꯂꯥꯁ ꯇꯦꯟ ꯃꯤꯅꯤꯠꯇ ꯂꯩꯩꯈꯠꯂꯛꯏ ꯑꯗꯨꯗꯤ
ꯑꯗꯨꯅꯦ ꯏꯖꯤꯞ ꯀꯥꯒꯗꯧꯕ ꯃꯥꯜꯂꯒꯀꯣ
ꯍꯥ-ꯍꯥ ꯉꯔꯥꯡꯒꯤ ꯃꯤꯝꯁ ꯃꯌꯥꯝꯁꯦ ꯅꯣꯛꯅꯤꯡꯕꯅꯦ ꯌꯦꯡꯕ ꯅꯠꯇ꯭ꯔꯣ
ꯌꯦꯡꯍꯧꯗ꯭ꯔꯦꯗ ꯑꯩꯗꯤ ꯇꯨꯝꯃꯦ
ꯑꯣ ꯑꯩꯗꯤ ꯌꯦꯡꯉꯦ
ꯉꯔꯥꯡ ꯅꯪꯅ ꯀꯦꯟꯇ꯭ꯔꯒꯤꯗꯣ ꯍꯥꯏꯔꯛꯄꯗꯣ ꯊꯦꯡꯅꯔꯦ
ꯃꯣꯏ ꯑꯃꯨꯛ ꯀꯩꯅꯣꯒ ꯄꯥꯔꯅꯤ ꯁ꯭ꯋꯤꯠꯖ꯭ꯔꯂꯦꯟꯒ
ꯀꯅꯥ-ꯀꯅꯥ
ꯑꯥ꯭ꯔꯖꯦꯟꯇꯤꯅꯥ
ꯑꯣ ꯀꯅꯥ ꯑꯁꯨꯁꯨ ꯍꯩꯕꯅꯦꯍꯦ ꯁ꯭ꯋꯤꯠꯖ꯭ꯔꯂꯦꯟꯗꯤ
ꯎꯝ ꯉꯁꯤ ꯉꯁꯥꯏ ꯑꯌꯨꯛ ꯁꯥꯟꯅꯕꯗꯣ ꯃꯣꯏ ꯀꯥꯕꯅꯦꯕ ꯀꯣꯂꯝꯕꯤꯌꯥꯒ ꯁꯥꯟꯅꯕꯗꯣ
ꯑꯗ‌ꯣ ꯃꯤꯅ ꯍꯥꯏꯅꯩꯌꯦ ꯉꯔꯥꯡꯒꯤ ꯃꯦꯠꯁꯇꯣ ꯔꯦꯐ꯭ꯔꯤꯅ ꯃꯣꯏꯗꯣ ꯕꯥꯥꯏꯑꯁ ꯄꯤꯌꯦꯅ
ꯀꯔꯝꯕ
ꯑꯥ꯭ꯔꯖꯦꯟꯇꯤꯅꯥꯗ ꯕꯥꯥꯏꯌꯁ ꯇꯧꯕꯤꯌ‌ꯦ ꯍꯥꯏꯌꯦꯕ
ꯑꯗꯨꯃꯥꯏꯅ ꯈꯔꯁꯨ ꯍꯥꯏꯌ‌ꯦ ꯍꯣꯏ
ꯀꯩꯒꯤꯅꯣ ꯈꯪꯗꯦ
ꯐꯪꯗꯦ ꯃꯣꯏ ꯏꯖꯤꯞꯅ ꯆꯟꯕꯗꯨꯁꯨ ꯐꯥꯎꯜ ꯑꯣꯏꯅ ꯄꯤꯊꯣꯛꯈ꯭ꯔꯦꯗꯅ ꯑꯗꯨꯒꯨꯝꯕꯁꯨ
ꯎꯝ ꯑꯗꯨꯒꯨꯝꯕ ꯈꯔ ꯂꯩꯕꯖꯥꯠ
ꯑꯗꯨꯏꯁꯨ ꯃꯥꯜꯂꯦ
ꯑꯗꯨ ꯀꯩꯒꯨꯝꯕ ꯀꯩꯒꯨꯝꯕ ꯏꯖꯤꯞꯀꯤꯗ ꯐꯥꯎꯜ ꯆꯠꯂꯝꯗ꯭ꯔꯗꯤ ꯇꯥꯏ ꯗꯨꯏꯅꯤꯅꯦ ꯗ꯭ꯔꯣ ꯑꯣꯏꯗꯣꯏꯅꯤꯅꯦ
ꯎꯝ
ꯌꯥꯝ ꯃꯑꯣꯡ‌‌ ꯃꯥꯟꯗꯅ ꯑꯍꯨꯝꯒ ꯆꯟꯘꯤꯕꯩ ꯋꯥꯅ‌ꯦ
ꯑꯗꯨꯅꯦ ꯗꯥꯎꯗꯣ
ꯎꯝ
ꯗꯥꯎꯁꯨ ꯗꯥꯎꯅꯦ ꯑꯗꯨꯒ
ꯍꯧꯖꯤꯛ ꯂꯟꯁ ꯆꯥ ꯂꯣꯏꯔꯒ ꯑꯃꯨꯛ ꯀꯩꯗꯧꯗꯣꯏꯅꯣ
ꯍꯥꯥ
ꯂꯟꯁ ꯆꯥꯂꯣꯏꯔꯒ ꯑꯃꯨꯛ ꯀꯩꯗꯧꯗꯣꯏꯅꯣ
ꯀ꯭ꯂꯥꯁ ꯑꯃꯨꯛ ꯌꯥꯎꯗꯣꯏꯅꯦ ꯐꯝꯗꯣꯏꯅꯦ
ꯑꯣ
ꯍꯣꯔ‌ꯦꯟꯐꯥꯎ ꯄꯨꯡ ꯑꯅꯤꯐꯥꯎ
ꯑꯧ ꯍꯣꯅꯧ ꯈꯔ ꯀꯟꯅ ꯍ‌ꯣꯠꯅꯧ ꯀꯟꯅ ꯍ‌ꯣꯠꯅꯧ
ꯍꯣꯏ
ꯍꯧꯖꯤꯛ ꯍꯣꯠꯅꯕꯩ ꯃꯇꯝꯅꯤ ꯑꯩꯗꯤ ꯈꯪꯗꯦ ꯑꯩ ꯕꯨꯁ ꯌꯣꯟꯕꯒꯤ ꯑꯥꯏꯗꯤꯌꯥ ꯊꯤꯒꯠꯂꯤ
ꯍꯥꯥ
ꯕꯨꯖ ꯌꯣꯟꯕꯒꯤ ꯑꯥꯏꯗꯤꯌꯥ ꯊꯤꯒꯠꯂꯤ ꯕꯨꯖ
ꯑꯣ ꯑꯣ ꯑꯣ
ꯀꯃꯥꯏꯅ ꯇꯧꯁꯤꯒꯦ ꯀꯃꯥꯏꯅ ꯂꯥꯏꯁꯦꯟꯁ ꯇꯥꯟꯁꯤꯒꯦꯅ
ꯇꯧ ꯇꯧ
ꯅꯨꯄꯥ ꯃꯆꯥꯅꯤꯅꯀꯣ
ꯎꯝ
ꯑꯥ ꯋꯥꯈꯟꯁꯦ ꯑꯗꯣꯝꯂ‌ꯣꯝꯗꯁꯨ ꯈꯔ ꯆꯠꯄ ꯍꯧꯖꯤꯛꯀꯤ ꯃꯇꯝꯗ ꯕꯤꯖꯤꯅꯦꯁꯁꯦ ꯐꯖꯅ ꯇꯧꯕ ꯌꯥꯔꯦꯗ
ꯄꯩꯁꯥꯗꯣ ꯂꯩꯔꯗꯤ
ꯌꯦꯁ ꯑꯗꯨꯅꯦ ꯑꯩꯅ ꯈꯜꯂꯝꯃꯤꯁꯦ ꯄꯩꯁꯥ ꯇꯥꯟꯒꯦꯗꯤ ꯄꯩꯁꯥ ꯄꯥꯏꯗ ꯌꯥꯗꯦ ꯍꯥꯟꯅ
ꯑꯗꯨꯅꯦ ꯑꯗꯨ ꯍꯥꯟꯅ ꯀꯥꯏꯗꯩ ꯂꯧꯗꯣꯏꯅꯣ ꯂꯩꯇꯕ
ꯀꯩꯅꯣꯅꯦ ꯄꯦꯔꯥꯗꯣꯛꯁꯅꯦ ꯄꯦꯔꯗꯣꯛꯁ ꯇꯨ ꯑꯥ꯭ꯔꯟ ꯃꯅꯤ ꯌꯨ ꯍ‌ꯦꯞ ꯇꯨ ꯍꯦꯞ ꯃꯅꯤ ꯑꯗꯣ
ꯃꯥꯅꯦ ꯑꯗꯨ ꯑꯗꯨꯒ ꯃꯤꯒꯤ ꯁꯞꯄꯣꯔꯠꯁꯨ ꯆꯪꯗꯣꯏꯅꯤ
ꯄꯩꯁꯥ ꯄꯥꯏꯗꯕ ꯃꯤꯅ ꯅꯊꯤꯡꯗꯩ ꯏꯁꯇꯥꯔꯠ ꯇꯨꯁꯟ ꯀꯃꯥꯏꯅ ꯇꯧꯕꯅꯣ ꯈꯪꯗ꯭ꯔꯦ
ꯑꯗꯨꯒꯤ ꯃꯣꯏ ꯄꯥꯏꯕꯅ ꯑꯗꯨꯝ ꯇꯧꯊꯣꯔꯛꯑꯗꯤ ꯑꯗꯨꯝ ꯊꯨꯅ ꯁꯨꯔꯁꯨ ꯁꯛꯁꯦꯁ ꯑꯣꯏꯔꯤꯗꯣ ꯄꯥꯏꯖꯔꯝꯅꯤꯅ
ꯑꯩꯗꯤ ꯈꯨ ꯑꯩꯗꯤ ꯃꯤꯒꯤ ꯈꯨꯉꯨꯞ ꯁꯦꯡꯕꯨꯔꯥꯒ ꯑꯝ ꯇꯧꯗ ꯌꯥꯔꯔꯣꯏ
ꯍꯥ
ꯈꯣꯡꯉꯨꯞ ꯁꯦꯡꯕ꯭ꯔꯥ ꯀꯩꯅꯣꯝ ꯍꯧꯗ ꯌꯥꯔꯔꯣꯏ
ꯁꯨ ꯁꯥꯏꯅꯔ ꯁꯨ ꯁꯥꯏꯅꯔ ꯑꯣꯏꯔꯅꯤꯌꯦ
ꯂꯥꯏꯔꯤꯛ ꯂꯥꯏꯁꯨ ꯍꯩꯕ ꯃꯤ ꯂꯥꯏꯌꯦꯡ ꯍꯩꯕ ꯁꯨꯁꯥꯏꯅꯔ ꯃꯤꯅ ꯈꯨꯉꯨꯞ ꯁꯦꯡꯗꯣꯛꯄ ꯂꯥꯛꯄ ꯀꯥꯟꯗ ꯀꯩꯅꯣ ꯇꯧꯕꯗꯣ ꯂꯥꯏꯌꯦꯡ ꯊꯣꯛꯈꯤꯕꯗꯣ ꯅꯔꯥꯒꯥ ꯂꯥꯛꯑꯗꯤ
ꯏꯟꯇꯔꯟ ꯀꯩꯀꯥ ꯂꯣꯏ ꯂꯣꯏꯔꯕꯣ
ꯂꯣꯏꯔꯦ ꯆꯩꯩꯅ ꯑꯥꯗ ꯃꯄꯥꯟꯗ ꯑꯥ
ꯃꯣꯏ ꯀꯌꯥꯝ ꯈꯦꯠꯅꯒꯦ ꯑꯩꯈꯣꯏꯒꯤ ꯁꯤꯁꯤꯒ
ꯈꯦꯠꯅꯩꯗ ꯃꯤꯅ ꯌꯥꯝ ꯍꯦꯜꯂꯤ ꯑꯗꯣ
ꯑꯩꯗꯤ ꯃꯣꯏꯒꯤ ꯑꯦꯟꯁꯦꯟꯒꯤ ꯑꯥꯔꯠ ꯃꯌꯥꯝꯗꯣ
ꯑꯥ ꯇꯦꯔꯥꯀꯣꯠꯇꯒꯗꯣ
ꯑꯥ
ꯌꯥꯏ ꯀꯩꯅꯣ ꯆꯠꯂꯨꯔꯣ ꯀꯣꯏꯔꯒ ꯌꯦꯡꯉꯨꯆꯣ
ꯑꯗꯨꯁꯨ ꯇꯥꯃꯅꯤꯅꯦ ꯇꯥꯃꯅꯤ
ꯆꯨꯝꯃꯦ ꯇꯥꯃꯅꯤ ꯗꯔꯀꯥꯔ ꯇꯥꯏ
ꯎꯝ ꯍꯧꯖꯤꯛ ꯐꯥꯎꯗꯤ ꯂꯩꯇ꯭ꯔꯤ ꯀꯦꯄꯥꯁꯤꯇꯤ ꯂꯩꯇ꯭ꯔꯤ
ꯄꯩꯁꯥꯥꯁꯦ ꯇꯨꯝꯅ ꯄꯥꯏꯔꯝꯕꯗ ꯄꯩꯁꯥꯁꯦ ꯇꯨꯝꯅ ꯄꯥꯏꯔꯝꯃꯗꯤ ꯂꯝꯁꯦ ꯀꯣꯏꯅꯤꯡ ꯀꯣꯏꯅꯤꯡꯕ ꯀꯣꯏ ꯌꯥꯒꯗꯕꯗꯣ
ꯃꯥꯅꯦ
ꯑꯩꯗꯤ ꯀꯣꯏꯕ ꯂꯥꯡꯕ ꯌꯥꯝ ꯄꯥꯝꯖꯩꯑꯦꯕ ꯑꯩꯗꯤ ꯃꯤꯒ ꯆꯠꯇ꯭ꯔꯁꯨ ꯌꯥꯏ ꯏꯇꯣꯝꯗꯕꯨ ꯀꯣꯏꯔꯨꯔꯗꯤ ꯌꯥꯔꯦ
ꯑꯗꯣ ꯏꯇꯣꯝꯇ ꯆꯠꯄꯗꯣ ꯅꯨꯡꯉꯥꯏꯒꯗ꯭ꯔꯣ
ꯑꯗꯨꯝ ꯅꯨꯡꯉꯥꯏ ꯀꯩꯅꯣ ꯑꯗꯨꯁꯨ ꯅꯨꯡꯉꯥꯏꯕ ꯃꯈꯜ ꯑꯃꯅꯤ ꯃꯤꯒ ꯆꯠꯇꯦ ꯍꯥꯏꯕꯩ ꯋꯥꯅꯦ ꯑꯗꯨꯝ ꯑꯅꯧ ꯑꯅꯧꯕ ꯃꯤ ꯊꯦꯡꯅꯗꯣꯏꯁꯤꯗꯤ ꯂꯝꯕꯤꯗ
ꯑꯗꯣ ꯁꯣꯂꯣ ꯇ꯭ꯔꯦꯕꯦꯜꯁꯦ ꯉꯝꯗꯧ ꯃꯥꯜꯗꯦꯉꯣ ꯑꯩꯗꯤ ꯃꯤ ꯑꯃꯒꯨꯝꯕ ꯌꯥꯎꯗ꯭ꯔꯥꯗꯤ
ꯀꯩꯗꯧꯕꯩ ꯉꯝꯃꯣꯏꯗꯣꯏꯅꯣ ꯉꯝꯒꯗꯧꯅꯤ ꯇꯧꯔꯥ ꯈꯪꯉꯛꯄꯅꯤ ꯇꯧꯔꯥ ꯈꯪꯉꯛꯄꯅꯤ ꯃꯤꯠ ꯅꯥ ꯁꯤꯡꯉꯛꯄꯅꯤ ꯇꯧꯔꯒꯗꯤ
ꯎꯝ
ꯇꯥꯏꯃꯤꯡ ꯁꯦꯗꯨꯜ ꯊꯝꯕ ꯃꯤ ꯋꯥꯔꯤ ꯁꯥꯟꯅꯕ ꯅꯪꯒꯤ ꯀꯦꯔꯦ ꯀꯦꯔꯦꯛꯇꯔ ꯀꯩꯀꯥ ꯂꯣꯏ ꯆꯦꯟꯖ ꯂꯥꯛꯄꯅꯦ ꯑꯗꯨꯒ ꯃꯤꯅ ꯇꯧꯕ ꯊꯕꯛꯁꯦ ꯆꯥꯎꯔꯁꯨ ꯄꯤꯛꯑꯁꯨ ꯅꯪ ꯔꯦꯁꯄꯦꯛ ꯇꯧꯕ ꯍꯦꯜꯂꯛ ꯄꯥꯅꯦ ꯍꯥꯏꯗꯤ ꯎꯔꯛꯄꯅꯦ ꯃꯈꯜ ꯃꯊꯦꯜ ꯃꯌꯥꯝꯗꯣ
ꯂꯥꯏꯔꯤꯛꯀꯤ ꯅꯣꯂꯦꯖ ꯅꯠꯇꯕ ꯃꯌꯥꯝꯅꯦ ꯐꯪꯗꯣꯏꯁꯦ
ꯑꯧ ꯍꯥꯏꯕꯗꯤ ꯂꯥꯏꯐꯀꯤ ꯅꯣꯂꯦꯖ ꯍꯥꯏꯇꯥꯔꯦ
ꯑꯥ
ꯂꯥꯏꯐ ꯑꯃ ꯍꯤꯡꯕ ꯀꯥꯟꯗ ꯃꯤ ꯑꯃꯅ ꯃꯤꯑꯣꯏꯕ ꯑꯃꯅ ꯄꯣꯛꯄꯗꯒꯤ ꯃꯥꯒꯤ ꯃꯇꯝ ꯂꯣꯏꯔꯛꯄꯕꯣꯛꯁꯦ ꯀꯃꯥꯏꯅ ꯀꯃꯥꯏꯅ ꯇ꯭ꯔꯦꯚꯦꯜꯁ ꯇꯧꯒꯅꯤ ꯀꯃꯥꯏꯅ ꯑꯩꯈꯣꯏꯒꯤ ꯖꯔꯅꯤꯁꯦ ꯀꯃꯥꯏꯅ ꯐꯣꯡꯒꯅꯤ ꯑꯗꯣ
ꯃꯥꯅꯦ
ꯍꯥꯏꯕꯗꯤ ꯃꯤ ꯈꯨꯗꯤꯡꯃꯛ ꯗꯣꯛꯇꯔꯗꯤ ꯑꯣꯏꯗꯦ ꯃꯤ ꯈꯨꯗꯤꯡꯃꯛ ꯏꯟꯖꯤꯅꯤꯌꯥꯔ ꯑꯣꯏꯗꯦ ꯃꯤ ꯊꯕꯛꯁꯦ ꯄꯤꯛꯑꯁꯨ ꯑꯗꯨꯝ ꯉꯝꯅꯕ ꯇꯧꯔꯤꯅꯤꯗꯅ
ꯑꯗꯨꯅꯦ ꯍꯥꯏꯁꯦ
ꯏꯟꯁꯄꯤꯔꯦꯁꯟ ꯂꯧꯐꯝ ꯃꯌꯥꯝ ꯂꯩꯗ ꯑꯦꯕ꯭ꯔꯤꯋꯦꯔ
ꯎꯝ ꯑꯗꯨꯗꯤ ꯅꯣꯏ ꯆꯥꯏꯅꯤꯁ ꯔꯦꯃꯤꯗꯤ ꯑꯃꯝꯇ ꯍꯥꯏꯔꯛꯑꯣ ꯂꯣꯛ ꯊꯣꯡꯕꯒꯤ
ꯑꯁ ꯑꯗꯨꯒꯗꯤ ꯖꯤꯟꯁꯦꯡ ꯆꯥꯎ ꯍꯥꯏꯇꯥꯥꯕꯅꯤ
ꯑꯩ ꯖꯤꯟꯁꯦꯡ ꯀꯩꯅꯣꯕꯨꯗꯤ ꯆꯥꯏꯌꯦ ꯀꯦꯞꯁꯨꯜꯗ
ꯂꯩꯕꯅꯦ ꯑꯗꯨꯒ ꯌꯥꯝ ꯂꯥꯏꯅ ꯍꯥꯏꯔꯕꯗ ꯀꯩꯅꯣ ꯇꯧꯒꯦ ꯀꯩꯅꯣ ꯅꯅꯨꯡ ꯍꯥꯏ ꯀꯩ ꯍꯥꯏꯕ ꯌꯥꯏ ꯂꯦꯕꯣꯁꯦꯇꯤꯖꯤꯟꯗ ꯐꯤꯛꯁꯣ ꯐꯦꯅꯖꯟꯝ ꯆꯥꯕ ꯌꯥꯏ
ꯅꯠꯇꯦ ꯍꯧꯖꯤꯛ ꯌꯨꯝꯗ ꯂꯩꯕ ꯍꯥꯏꯔꯛꯑꯣ
ꯁꯤꯡ ꯆꯤꯛꯑꯣ
ꯁꯤꯡ
ꯁꯤꯡ ꯖꯤꯟꯖꯔ
ꯑꯩ ꯌꯨꯝ ꯍꯜꯂꯛꯑꯒ ꯁꯦꯝꯃꯨꯔꯒꯦ ꯑꯩ
ꯏꯁꯤꯡꯗꯅꯦ ꯑꯩꯈꯣꯏꯅ ꯍꯦꯟꯖꯥꯡ ꯊꯣꯡꯕꯒꯤ ꯇꯥꯏꯞꯇ ꯀꯩꯅꯣ ꯇꯧꯔꯣ ꯁꯨꯔꯣ ꯇꯣꯛꯁꯨꯗ ꯎꯝ ꯑꯗꯨꯒ ꯑꯗꯨꯒꯤ ꯃꯍꯤ ꯀꯩꯀꯥ ꯈꯔ ꯖꯨꯁ ꯊꯣꯛꯄꯒꯤ ꯃꯑꯣꯡ ꯂꯥꯛꯄ ꯀꯥꯟꯗꯨꯗ ꯏꯁꯤꯡꯗ ꯍꯥꯞꯆꯤꯜꯂꯒ ꯕꯣꯏꯜ ꯇꯧꯔꯣ ꯁꯤꯡꯗꯣ ꯑꯗꯨꯒ ꯁꯧꯍꯜꯂꯒ ꯑꯗꯨꯏꯗꯨꯅ ꯇꯞ ꯇꯞꯅ ꯆꯤꯡꯉꯨ ꯁꯤꯞ ꯇꯧꯋꯣ ꯆꯥꯒꯤ ꯇꯥꯏꯞꯇ
ꯔꯣꯗ ꯈꯇꯪ ꯎꯝꯕꯗꯨꯗꯤ ꯉꯝꯃꯣꯏꯕ
ꯑꯧ ꯁꯤꯡ ꯁꯤꯡꯗꯣ ꯈꯔ ꯌꯥꯝꯅ ꯍꯥꯞꯄꯤꯒꯩ ꯀꯥꯟꯅꯅꯤ
ꯎꯝ
ꯑꯗꯨ ꯑꯣꯏꯔꯒꯗꯤ ꯁꯤꯡꯗꯨꯗ ꯌꯥꯎꯔꯤꯕ ꯃꯥꯒꯤ ꯍꯥꯏꯕꯗꯤ ꯃꯥꯁꯦ ꯔꯣ ꯚꯦꯖꯤꯇꯦꯕꯜꯅꯤꯅ ꯍꯥꯏꯕꯗꯤ ꯑꯃꯨꯛꯁꯨ ꯃꯍꯤ ꯀꯩꯀꯥꯗꯣ ꯂꯩꯔꯝꯕ ꯌꯥꯏꯗꯅ ꯏꯁꯤꯡꯗꯣ ꯐꯨꯠꯈ꯭ꯔꯒꯗꯤ ꯃꯍꯤꯛ ꯁꯨ ꯃꯥꯡꯗꯣꯏꯅꯤ ꯑꯗꯨꯒ ꯀꯥꯟꯅꯕ ꯉꯥꯛꯇ ꯐꯪꯗꯣꯏꯕ
ꯎꯝ
ꯁꯨꯞꯀꯤ ꯇꯥꯏꯞꯇ
ꯑꯩ ꯌꯥꯗ꯭ꯔꯦ ꯉꯁꯥꯏ ꯃꯣꯏ ꯅꯣꯡꯁꯦ ꯒ꯭ꯌꯥꯟ ꯇꯥꯗꯦꯕ ꯑꯩ ꯊꯣꯔꯛꯄꯗꯅ ꯀꯩꯝ ꯆꯨꯗꯦ
ꯒꯥꯔꯤ ꯃꯆꯥ ꯆꯠꯂꯤꯔꯣ ꯒꯥꯔꯤ ꯃꯆꯥ ꯆꯠꯂꯤꯔꯣ
ꯑꯥꯎ
ꯑꯗꯨꯅꯅꯤ ꯅꯥꯏꯗꯣ
ꯑꯗꯨꯒꯤ ꯌꯧꯗꯣꯔꯦꯅ ꯑꯗꯨꯝ ꯑꯗꯨꯝ ꯊꯧꯖꯜ ꯀꯩꯅꯣ ꯂꯥꯛꯑꯦꯕ ꯈꯔ ꯆꯣꯠꯆꯔꯁꯨꯅ ꯑꯥ ꯗꯨꯒꯤ